ꯎꯝ ꯍꯜꯂꯣ
ꯑꯥ ꯀꯩꯅꯦꯕ ꯃꯤꯒꯤ ꯐꯦꯟꯁ ꯑꯃ ꯊꯦꯡꯅꯔꯒ
ꯏꯕꯥꯅꯤꯁꯦ ꯄꯩꯁꯥ ꯊꯥꯅꯔꯦꯕꯀꯣ ꯑꯩꯅ ꯔꯣꯅꯥꯜꯗꯣꯅ ꯉꯝꯒꯔꯥ ꯉꯝꯃꯣꯏꯗ꯭ꯔꯥ ꯑꯩꯗ ꯔꯣꯅꯥꯜꯗꯣꯗ ꯊꯥꯅꯤ ꯍꯥꯏꯕꯅꯦꯕ ꯑꯃꯨꯀ ꯆꯥꯝꯉꯥ ꯆꯥꯝꯉꯥ ꯊꯥꯅꯕꯅꯦꯕ
ꯑꯥ
ꯑꯗꯨꯒ ꯃꯈꯣꯟ ꯃꯉꯥ ꯑꯝꯇ ꯇꯥꯗ꯭ꯔꯦ
ꯄꯥꯎ ꯑꯝꯇ ꯍꯥꯏꯔꯛꯇ꯭ꯔꯕꯅꯤꯅꯦ
ꯕꯦꯁꯦ ꯁꯥꯒ ꯇꯕꯅꯤꯅꯦꯦ ꯑꯥ
ꯃꯥꯅ ꯑꯩꯒꯤ ꯄꯩꯁꯥ ꯂꯧ ꯃꯥꯅꯗꯤ ꯉꯝꯈ꯭ꯔꯕꯗꯤ
ꯑꯥ ꯃꯥꯅ ꯉꯝꯃꯨꯔꯦꯕ ꯅꯪꯅ ꯄꯤꯒꯗꯕ ꯂꯩꯔꯤꯕꯅꯦꯕ
ꯃꯥꯅ ꯉꯝꯈ꯭ꯔꯕꯅꯦ ꯃꯥꯅ ꯉꯝꯕꯒꯤꯅꯤꯅꯦ ꯑꯩꯗꯤ ꯔꯣꯅꯥꯜꯗꯣ ꯉꯝꯁꯨ ꯉꯝꯗꯦ
ꯑꯗꯣ ꯅꯪ ꯄꯥꯎꯁꯨ ꯐꯥꯎꯔꯛꯇ꯭ꯔꯦ ꯍꯥꯏꯕꯗꯨꯣ ꯄꯤꯒꯦ ꯍꯥꯏꯔꯒ
ꯑꯦꯁ ꯃꯤ ꯃꯤꯅ ꯑꯩꯈꯣꯏꯅꯤ ꯑꯁ ꯍꯟꯕ ꯍꯧꯔꯛꯄꯒ ꯌꯥꯝ ꯌꯦꯠꯅꯕꯅꯦꯍꯦ ꯍꯥꯏ ꯑꯗꯨ ꯅꯤꯗꯥꯅꯦ ꯅꯪꯒꯤꯔꯨꯅꯥꯎꯗꯨꯅ ꯀꯔꯤ ꯐꯖ ꯄꯨꯔꯛꯈ꯭ꯔ ꯍꯥꯏ ꯑꯩꯅ ꯑꯣ ꯐꯖꯗ꯭ꯔꯁꯨ ꯑꯩꯗꯤ ꯑꯗꯨꯝ ꯍꯣꯡꯗꯔꯣꯏ ꯈꯣꯠꯂꯔꯣꯏ ꯍꯥꯏꯌꯦ ꯑꯗꯨ ꯎꯝ ꯑꯗꯨꯝ ꯈꯔ ꯑꯗꯨꯝ ꯆꯞ ꯃꯥꯟꯅꯅ ꯄꯥꯝꯃꯁꯨ ꯁꯤꯅ ꯈꯔ ꯍꯦꯟꯅ ꯄꯥꯕ ꯌꯥꯝ ꯄꯨꯔꯥ ꯍꯠꯇꯅ ꯍꯧꯖꯤꯛꯀꯤ ꯀꯩꯅꯣꯗꯤ ꯑꯣꯏꯗꯕ ꯑꯗꯨ ꯆꯥꯡꯗ ꯈꯔ ꯕꯦꯁꯤꯅ ꯈꯔ ꯌꯦꯄ ꯑꯗꯨ ꯔꯣꯅꯥꯜꯗꯣ ꯗꯤ ꯔꯣꯅꯥꯜꯗꯣꯗꯤ ꯃꯥꯒꯤ ꯃꯆꯥꯅꯨꯄꯥ ꯑꯃ ꯁꯥꯟꯅꯔꯒ ꯂꯩꯈ꯭ꯔꯦ ꯃꯄꯥꯒꯤ ꯃꯍꯨꯠ ꯁꯤꯗꯅꯦ
ꯎꯝ ꯆꯨꯝꯃꯦ ꯑꯗꯨꯁꯨ ꯃꯃꯥꯡꯗꯨꯁꯨ ꯑꯃꯨꯛ ꯇꯣꯡꯉꯥꯜꯂꯦꯅꯦ ꯃꯒꯤ ꯍꯤꯁꯇ꯭ꯔꯤꯁꯤ ꯈꯔ ꯐꯅꯦ
ꯃꯃꯥ ꯇꯣꯡꯉꯥꯜꯂꯁꯨ ꯀꯔꯤꯅꯣ ꯃꯥꯒꯤ ꯃꯆꯥꯒꯨꯝ ꯍꯥꯏꯅ ꯅꯨꯡꯁꯤꯅ ꯌꯣꯛꯄꯗꯨꯗꯤ ꯑꯗꯨꯒꯨꯝꯕ
ꯔꯤꯂꯦꯁꯟꯁꯤꯞꯇꯤ ꯌꯥꯝꯃꯦꯗꯅ ꯃꯦꯛꯁꯤꯒꯤꯅ ꯆꯥꯏꯜꯍꯨꯗ ꯂꯞ ꯇꯧꯋꯦ ꯈꯪꯗꯕ
ꯑꯦ ꯃꯥꯒꯤ ꯃꯔꯥꯏꯕꯛꯀꯤ ꯃꯥꯒꯤ ꯃꯔꯥꯏꯕꯛꯅ ꯐꯠꯇꯕꯒꯤ ꯇꯧꯕꯕꯨꯣ
ꯃꯥꯒꯤ ꯃꯃꯥꯈꯣꯏ ꯀꯩꯅꯣꯈꯣꯏꯗ ꯀꯦꯌꯔ ꯌꯥꯝ ꯂꯧꯕꯤꯅ ꯑꯗꯨꯗꯤ ꯃꯤꯁꯦ ꯅꯨꯄꯤ ꯇꯔꯥ ꯂꯣꯜꯂꯗꯤ ꯑꯗꯨ ꯐꯠꯇꯦ ꯍꯥꯏꯈꯔꯅꯤ ꯃꯥꯒꯤ ꯀꯟꯗꯤꯁꯟ ꯀꯟꯗꯤꯁꯟ ꯃꯇꯨꯡ ꯃꯇꯨꯡꯏꯟꯅ ꯂꯣꯟ
ꯑꯦ ꯑꯃꯈꯛ ꯂꯧꯕꯗꯣ ꯌꯥꯝ ꯅꯨꯡꯁꯤꯅ ꯂꯧꯒꯗꯕꯅꯦ
ꯑꯦꯁ ꯑꯩꯈꯣꯏꯅꯦ ꯑꯃ ꯈꯛꯇ ꯂꯧꯕꯗꯨꯣ ꯅꯨꯡꯁꯤꯅꯗꯤ ꯂꯧꯒꯗꯧꯕꯅꯦ ꯑꯗꯨ ꯑꯣꯏꯔꯁꯨ ꯃꯥꯒꯤ ꯅꯨꯄꯤꯅ ꯑꯣꯏꯒꯦꯔꯥ ꯀꯔꯤꯅ ꯑꯣꯏꯒꯦꯔꯥ ꯄ꯭ꯔꯣꯕ꯭ꯂꯦꯝ ꯊꯣꯛꯂꯛ ꯗꯤ ꯑꯦ ꯑꯗꯨꯗꯤ ꯑꯩꯗꯤ ꯅꯨꯄꯤ ꯃꯥꯟꯅꯅꯤ ꯍꯥꯏꯔꯒ ꯃꯆꯥꯈꯣꯏ ꯃꯌꯥꯝꯗꯣ ꯌꯣꯛꯄ ꯉꯝꯅꯉꯥꯏꯒꯤ ꯅꯨꯄꯤ ꯊꯤꯗ꯭ꯔꯗꯤ ꯃꯥꯗꯤ ꯃꯆꯥ ꯁꯦꯟꯅꯔꯒ ꯂꯩꯔꯗꯤ ꯕꯗꯤ ꯣꯜ ꯁꯅꯒꯅꯤ
ꯃ ꯆꯃꯦ ꯑꯗꯨꯗꯁ ꯆꯣꯃꯦ ꯑꯗ ꯃꯥꯒꯤ ꯏꯗ ꯏ ꯍꯤꯁꯇꯔꯤꯁꯨ ꯌꯥ
ꯌꯥꯕꯦꯗꯅ ꯑꯗꯨꯅꯦ ꯍꯧꯖꯤꯛꯀꯤ ꯃꯅꯤꯄꯨꯔꯒꯤ ꯋꯥꯅꯦ ꯃꯤ ꯅꯨꯄꯤꯅ ꯐꯒꯦꯔꯥ ꯐꯔꯅꯤꯗ꯭ꯔ ꯃꯔꯥꯟ ꯑꯗꯨꯝ ꯂꯩꯍꯜꯂꯒ ꯂꯥꯝꯃꯤꯣ ꯉꯥꯛꯄꯤꯗꯨꯕꯤꯗ ꯑꯗꯨꯝ ꯄꯜꯂꯒ ꯄꯜꯂꯒ ꯂꯩꯕꯅ
ꯎꯝ ꯎ ꯑꯩꯗꯤ ꯑꯃꯈꯛ ꯄꯥꯝꯃꯗꯤ ꯐꯖꯅ ꯅꯨꯡꯁꯤꯌꯦꯅꯤ
ꯍꯣꯏ ꯑꯗꯨꯗꯤ ꯅꯪꯒꯤ ꯋꯥꯈꯜꯅꯤ ꯑꯗꯨꯃꯥꯏꯅ ꯈꯟꯒꯗꯕꯅꯤ
ꯅꯨꯡꯉꯥꯏꯒꯗꯧꯔ ꯏꯕꯥꯅꯤ
ꯅꯍꯥꯟꯗꯒꯤ ꯋꯥꯔꯤ ꯁꯥꯠꯄ ꯌꯥꯅꯤꯗꯤ ꯑꯩꯗꯤ ꯀꯟꯗꯤꯁꯟ ꯅꯝꯕꯔ ꯌꯥꯗ꯭ꯔꯗꯤ ꯇꯔꯥ ꯂꯣꯟꯒꯦꯔꯥ ꯀꯔꯤ ꯇꯧꯒꯦꯔ
ꯑꯩ
ꯂꯣꯟꯅꯤꯡꯕ ꯂꯣꯟꯁꯤꯅ ꯂꯣꯟꯅꯤꯡꯕ ꯂꯣꯟꯁꯤꯅ ꯀꯔꯤꯝꯇꯪ ꯀꯥꯏꯅꯤ
ꯃꯤꯅ ꯑꯣꯄꯦꯟ ꯃꯥꯏꯟꯗꯦꯠꯀ ꯍꯥꯏꯕꯗꯣ ꯑꯣꯏꯔꯝꯃꯅꯤꯅꯦ ꯁꯦ
ꯍ
ꯆ ꯑꯦ ꯑꯗꯨ ꯍꯥꯏꯔꯒ ꯌꯨꯝ ꯄꯥꯜꯂꯕ
ꯀꯩꯅꯣ ꯇꯧꯔꯗꯤ ꯑꯁꯨꯃꯥꯏꯅ ꯋꯥꯔꯤ ꯁꯥꯟꯅꯔꯒ ꯂꯩꯅꯤ ꯇꯨꯝꯕ ꯇꯨꯝꯅ ꯆ ꯆꯥꯛ ꯊꯣꯡ ꯑꯩ ꯅ ꯇꯔ ꯅꯠꯇꯦ ꯅꯪꯒꯤ ꯋꯥꯈꯜꯕꯨ ꯍꯥꯏꯕ ꯌꯥꯝꯅ ꯑ ꯑꯩ ꯆꯥꯛ ꯊꯣꯡꯕ ꯇꯜꯂꯒ ꯂꯩꯔꯦꯍꯦ
ꯑꯣ ꯀꯪꯅ ꯅꯠꯇꯅ ꯂꯩꯕꯗꯨꯕꯨ ꯈꯨꯣꯔꯦꯟ ꯇꯧꯔꯁꯨ ꯌꯥꯎꯕꯁꯤꯕꯨ
ꯑꯩꯈꯣꯏꯅꯒ
ꯎꯝ ꯅꯪ ꯇꯧꯅꯤꯡꯕ ꯃꯇꯝꯗ ꯇꯧꯋ ꯌꯥꯏ ꯍꯧꯖꯤꯛꯀꯛ ꯀꯂꯣ ꯍꯧꯒ
ꯑꯁ ꯑꯩꯅ
ꯑꯩꯁꯨ ꯑꯩꯁꯨ ꯑꯩꯁꯨ ꯉꯁꯤ ꯑꯩꯁꯨ ꯉꯁꯤ ꯈꯛ ꯉꯜꯂꯒ ꯑꯩ ꯉꯁꯤ ꯉꯜꯂꯤꯉꯩꯁꯦ ꯃꯤꯉꯣꯟꯗ ꯍꯥꯏꯔꯒ ꯍꯧꯔꯒꯦꯕ
ꯏꯁ ꯑꯗꯨ ꯅꯪ ꯑꯗꯨꯒꯤ ꯋꯥꯈꯜꯅꯤ ꯈꯪꯉꯃ ꯅꯪ ꯈꯋꯥꯏꯗꯒꯤ ꯐꯠꯇꯕ ꯋꯥꯈꯟꯗꯨ
ꯑꯥ
ꯃꯥꯒꯤ ꯑꯁꯣꯏꯕ ꯌꯦꯡꯉꯥꯒ ꯃꯩꯇꯩꯒꯤ ꯄꯥꯎꯔꯥꯎꯗ ꯑꯃ ꯂꯩꯗꯅ ꯅꯪꯒꯤ ꯁꯨꯃꯥꯡ ꯁꯤꯠꯇ꯭ꯔꯤꯉꯩꯗ ꯃꯤꯒꯤ ꯁꯨꯃꯥꯡ ꯁꯤꯠꯀꯅꯨ ꯍꯥꯏꯕ
ꯎꯝ ꯑꯗꯣ
ꯐꯥꯒꯤꯗꯕꯅꯦ ꯅꯨꯄꯤꯁꯤꯗꯤ ꯉꯟꯅ ꯍꯧꯒꯠꯀꯗꯕꯅ ꯑꯩ ꯑꯩ ꯑꯣꯏꯕꯒꯤꯅꯦ
ꯑꯩ ꯑꯣꯏꯕꯤꯅꯦ ꯍꯥꯏꯔꯤꯗꯨꯗꯤ ꯅꯪ ꯀꯩꯗꯧꯔꯒꯦꯕ ꯅꯪꯅ ꯈꯔ ꯇꯣꯉꯥꯟꯕ꯭ꯔꯕ
ꯑ ꯈꯔ ꯇꯟꯕ ꯇꯟꯀꯟꯕꯒꯤ ꯖꯥꯠ ꯑꯣꯏꯕꯗꯨ
ꯑꯩ ꯌꯥꯝ ꯁꯦꯡꯅ ꯁꯦꯡꯅꯒ ꯍꯥꯏꯔꯤꯅꯦ ꯄꯨꯛꯆꯦꯜ ꯁꯦꯡꯕ ꯃꯥꯜꯂꯦ ꯁꯤꯁ
ꯁꯦꯡꯅ ꯍꯥꯏꯗꯨ ꯃꯤ ꯀꯔꯝ ꯍꯥꯏꯅ
ꯑ
ꯑꯁꯤꯗ ꯐꯃꯨꯡꯗ ꯇꯨꯝꯂꯒ ꯂꯩꯔꯒ ꯑꯩ ꯑꯁ ꯉꯁꯥꯏ ꯏ ꯀꯣꯟꯁꯨ ꯐꯦꯡꯕ ꯂꯣꯏꯔꯦ ꯐꯤꯁꯨ ꯁꯨꯕ ꯂꯣꯏꯔꯦ ꯆꯥꯛꯁꯨ ꯊꯣꯡꯕ ꯂ‌ꯣꯏꯔꯦ ꯍꯥꯏꯔꯒ ꯑꯃꯨꯛ ꯐꯥꯎ ꯇꯧꯔꯝꯗ꯭ꯔꯗꯤ
ꯑꯥ ꯆꯨꯝꯃ‌ꯦ ꯅꯦꯀꯣ
ꯎꯝ
ꯅꯪꯅ ꯍꯥꯏꯕꯁꯤ ꯑꯆꯨꯝꯕ ꯉꯛꯇꯥꯟ ꯍꯣꯔꯦꯟꯗꯤ ꯅꯣꯏ ꯂꯣꯟꯒ ꯑꯩꯈꯣꯏ ꯂꯣꯟꯒ ꯀꯩꯅꯣ ꯉꯥꯡꯅꯕ ꯇꯥꯔꯦ ꯑꯃꯨꯛꯀ
ꯊꯤꯟꯊꯅꯕ ꯃꯤꯁꯤꯒ ꯔꯣꯅꯥꯜꯗꯣꯒ ꯂꯣꯏꯈ꯭ꯔ ꯃꯇꯨꯡꯗ
ꯅꯣꯏꯒꯤ ꯂꯣꯟꯗꯣ ꯃꯥꯟꯅꯩ ꯍꯥꯏꯕꯗꯨ ꯑꯩ ꯑꯗꯨꯝ ꯇꯥꯗ꯭ꯔꯤꯑꯕ
ꯃꯥꯟꯅꯕꯅꯦ ꯅꯪ ꯑꯩꯈꯣꯏꯒꯤ ꯖꯥꯇꯤꯒ
ꯑꯩ ꯑꯃꯔꯛ ꯑꯃꯠꯇ ꯄꯨꯟꯗ꯭ꯔꯤꯕ ꯅꯣꯏꯒꯤꯒ ꯑꯗꯨꯝ ꯀꯔꯤ ꯍꯥꯏꯁꯤꯔꯥ ꯎꯝ ꯉꯁꯤꯅ ꯑꯍꯥꯟꯕꯅꯤ ꯍꯥꯏꯕꯗꯤ ꯑꯗꯨꯝ ꯀ꯭ꯂꯥꯁ ꯍꯥꯏꯁ꯭ꯀꯨꯜ ꯀꯥꯔꯛꯑꯀꯥꯟꯗꯁꯨ ꯑꯗꯨꯝ ꯑꯇꯣꯞꯄꯗ ꯖꯥꯇꯤꯒꯤ ꯑꯗꯨꯝ ꯂꯣꯏ ꯄꯨꯜꯂꯛꯑꯦꯕ ꯑꯗꯣ ꯅꯣꯏꯒꯤꯁ ꯑꯝꯇ ꯑꯣꯠꯂꯗꯤ ꯑꯩ ꯂꯩꯐꯝꯅ ꯇꯧꯕꯩꯔꯥ ꯀꯔꯤ ꯇꯧꯔ ꯅꯪꯁꯦ
ꯑꯩꯈꯣꯏꯒꯤꯒ ꯅꯣꯏꯒꯤ ꯖꯥꯠꯇꯤꯀꯣ ꯈꯔꯗꯤ ꯄꯤꯛꯄꯅꯦꯕ
ꯎꯝ ꯄꯤꯛꯄꯅꯦ ꯑꯩꯈꯣꯏꯁꯨ ꯄꯤꯛꯏꯁꯤꯗꯤ
ꯎꯝ ꯑꯩꯅ ꯍꯥꯏꯔꯤꯉꯩꯗ ꯅꯣꯏ ꯖꯥꯇꯤꯒ ꯑꯩꯈꯣꯏ ꯖꯥꯇꯤꯗꯣ ꯈꯔ ꯄꯤꯛꯄꯅꯦ ꯍꯥꯏꯕ
ꯏꯁ ꯄꯤꯛꯄꯅꯦ ꯄꯤꯛꯄꯅꯦ
ꯑꯗꯨꯒꯤ ꯑꯁꯨꯝ ꯃꯄꯥꯟ ꯂꯝꯗ ꯈꯔ ꯆꯥꯏ ꯃꯅꯤꯄꯨꯔꯗ ꯈꯔ ꯆꯥꯏ ꯑꯗꯨ ꯗꯨꯗꯤ ꯊꯦꯡꯅꯗꯕꯁꯨ ꯌꯥꯎꯕ ꯇꯥꯕꯅꯤ
ꯍꯣꯏ ꯑꯗꯣꯏꯔꯝꯃꯅꯤ
ꯁꯨꯈꯪ ꯈꯪꯗꯕ ꯐꯥꯎꯕ ꯌꯥꯎꯔꯤꯕꯅꯤ
ꯁꯨꯛꯈꯪ ꯈꯪꯗꯕ ꯍꯥꯏꯗꯤ ꯑꯣ ꯅꯣꯏ ꯑꯩꯈꯣꯏ ꯂꯩꯌꯦ ꯍꯥꯏꯕꯁꯤꯔꯣ
ꯎꯝ
ꯑꯣꯏꯔꯝꯃꯅꯤꯗ ꯍ‌ꯣꯏ ꯑꯗꯣ ꯄꯪꯕ ꯇꯥꯏꯌ‌ꯦꯗ ꯁꯨꯛꯀꯪ ꯈꯪꯅꯗꯕ ꯃꯤ ꯎꯅꯕꯗꯤ ꯍꯥꯏꯕꯗꯤ ꯑꯃꯅꯤ ꯁꯨꯀꯪ ꯈꯪꯗꯦ ꯍꯥꯏꯔꯗꯤ ꯃꯥ ꯂꯥꯏꯔꯤꯛ ꯑꯃꯠꯇ ꯄꯥꯗ꯭ꯔꯕ ꯃꯥꯜꯂꯦꯕ
ꯇꯥꯗ꯭ꯔꯤꯅꯦ ꯍꯧꯖꯤꯛ ꯈꯛꯇ ꯇꯥꯏꯅꯦ ꯅꯪꯒ ꯑꯉꯥꯡꯅꯕ ꯀꯥꯟꯗꯒ ꯍꯥꯏꯔꯕ
ꯑꯣ ꯑꯗꯨ ꯌꯥꯝ ꯄꯪ ꯃꯥꯒꯤ ꯄꯪꯕꯗꯣ ꯄꯨꯊꯣꯛꯏꯅꯤꯅꯦ ꯑꯗꯨꯗꯤ
ꯌꯥꯔꯦ ꯅꯪꯁꯨ ꯅ ꯅꯠꯇꯦ ꯅꯪꯁꯨ
ꯑꯩꯈꯣꯏ ꯖꯥꯠ ꯅꯪꯒꯤ ꯖꯥꯠꯀ ꯑꯩꯒꯤ ꯖꯥꯠ ꯈꯪꯗ꯭ꯔꯒ ꯐꯪꯉ
ꯍꯥ
ꯑꯩꯈꯣꯏ ꯖꯥꯠꯠꯇ ꯅꯣꯏꯒꯤ ꯖꯥꯠ ꯈꯪꯗ꯭ꯔꯒ ꯃꯤꯕꯨ ꯄꯪꯉꯦ ꯇꯥꯗꯕꯨ
ꯈꯤ ꯈꯪꯉꯦ ꯅꯣꯏꯒꯤꯗꯣ ꯅꯣꯏꯒꯤꯗꯣ ꯑꯃꯠꯇ ꯊꯦꯡꯅꯗ꯭ꯔꯤ ꯍꯥꯏꯕꯅꯤꯗ ꯑꯩꯅ ꯍꯥꯏꯕꯗꯨꯗꯤ
ꯅꯠꯇꯦ ꯅꯪꯉꯣꯟꯗ ꯍꯥꯏꯕ ꯅꯠꯇꯦ ꯅꯪꯅ ꯍꯧꯖꯤꯛ ꯁꯨꯈꯪ ꯈꯪꯗꯦ ꯍꯥꯏꯕ ꯃꯤꯗꯨꯗꯤ ꯑꯄꯪꯕꯅꯤ ꯅꯪ ꯍꯥꯏꯗ꯭ꯔꯥ
ꯑꯥ
ꯑꯗꯨꯕꯨ ꯍꯥꯏꯕ ꯃꯤ ꯄꯪꯕꯒꯤ ꯑꯣꯏꯔꯝꯃꯣꯏꯕ
ꯑꯣ ꯅꯪ ꯅꯪꯗꯤ ꯌꯥꯝ ꯄꯪꯉꯅ ꯍꯥꯏꯒꯗꯕꯅꯤ ꯅꯪ
ꯑꯗꯨꯐꯥꯎ ꯈꯪꯗꯕ ꯇꯧꯔꯒ
ꯑꯦ ꯑꯩꯗꯤ ꯐꯦꯁ ꯇꯨ ꯐꯦꯁ ꯉꯥꯡꯅꯕ ꯀꯥꯟꯗ ꯑꯩ ꯃꯤꯒ ꯌꯦꯠꯅꯗꯦ ꯔꯦꯃꯤꯅ ꯊꯤꯟꯇꯠ ꯊꯤꯜꯂꯛꯂꯗꯤ ꯑꯩꯗꯤ ꯐꯣꯟ
ꯌꯥꯏ ꯑꯗꯨꯁꯨ ꯌꯥꯏ
ꯐꯣꯟꯗ ꯑꯐꯥꯎ ꯁꯥꯕꯀꯣ ꯑꯩꯅ ꯂꯥꯎꯅꯤꯡꯕ ꯂꯥꯎꯕ ꯌꯥꯔꯦ
ꯍꯣꯏꯗꯤ ꯀꯩꯝꯇ ꯇꯧꯕ ꯉꯝꯃꯨꯔꯣꯏꯕ ꯑ ꯐ ꯂꯩꯐꯝꯁꯦ ꯇꯧ ꯂꯩꯐꯝꯁꯨ ꯈꯪꯉꯗꯣꯏ
ꯎꯝ ꯊꯤꯟꯒꯦ ꯍꯥꯏꯔꯁꯨ ꯃꯥꯏ ꯐꯣꯟꯗꯣ ꯑꯗꯨꯝ ꯊꯤꯜꯂꯗꯤ ꯀꯥꯏꯔꯦ
ꯎꯝ ꯅꯪꯉꯣꯟꯗ ꯊꯤꯟꯈꯤ ꯇꯧꯔꯒ ꯐꯣꯟꯗꯨꯗ ꯊꯤꯜꯗꯤ ꯃꯥꯒꯤꯗꯣ ꯀꯥꯏꯔꯦꯕ
ꯀꯥꯏꯔꯦ ꯑꯩꯉꯣꯟꯗ ꯑꯀꯥꯏꯕ ꯂꯩꯇꯦ
ꯎꯝ ꯑꯗ ꯇ꯭ꯔꯦꯛ ꯇꯧꯔꯒ ꯅꯪꯉꯣꯟꯗ ꯐꯥꯕ ꯂꯥꯛꯑꯗꯤ
ꯑꯦ
ꯅꯪꯒꯤ ꯅꯝꯕꯔꯗꯨꯗ
ꯑꯗꯨꯁꯨ ꯑꯩꯁꯨ ꯑꯗꯨꯝ ꯉꯝꯅꯉꯥꯏꯒꯤ ꯑꯃ ꯂꯩꯒꯅꯤ
ꯍꯥꯏ ꯁꯤꯕꯥꯏꯒ ꯌꯥꯎꯔꯝꯕ ꯃꯥꯟꯅ ꯁꯤ ꯂꯥꯛꯑꯦꯀꯣ ꯑꯩ
ꯑꯁ ꯑꯩ ꯉꯁꯤꯗ ꯌꯥꯎꯕꯗꯒꯤꯖꯥ ꯆꯥ ꯊꯦꯡꯅꯕꯅꯦ
ꯃꯤꯁꯤꯡꯔꯣ ꯑꯩꯗ ꯊꯦꯡꯅꯩ ꯑꯁ ꯃꯤꯁꯤꯡ ꯑꯗꯨꯝ ꯅꯨꯡꯉꯥꯏꯁꯨ ꯅꯨꯡꯉꯥꯏꯌꯦ ꯍꯥ
ꯅꯣꯡꯃꯟꯕꯒꯤꯃꯛ ꯃꯥ ꯀꯩꯅꯣ ꯍꯥꯐ ꯄꯨꯡ ꯄꯨꯡꯗꯣ ꯍꯥꯐ ꯑꯃꯗꯤ ꯑꯗꯨꯝ ꯆꯠꯈꯤꯕ
ꯑꯣ
ꯑꯗꯨꯒ ꯑꯅꯧꯕꯅ ꯑꯗꯨꯒꯅꯦ ꯃꯣꯏ ꯆꯤꯠꯄꯒꯨꯝꯕ ꯌꯥꯎꯕꯒꯨꯝꯕ ꯑꯗꯨꯒ ꯑꯗꯨꯒꯅꯦ ꯉꯔꯥꯡꯗꯣ ꯑꯩꯁꯦ ꯀꯨꯏꯔꯦꯕ ꯁꯤ ꯇꯧꯗꯕꯁꯦ ꯑꯗꯨꯒ ꯉꯔꯥꯡꯁꯦ ꯑꯩꯁꯦ ꯏꯝꯐꯥꯜꯗ ꯍꯦꯛ ꯀꯥꯈꯠꯂꯛꯄꯒ ꯑꯁ ꯎꯝ ꯄꯣꯊꯥ ꯄꯣꯊꯥꯅ ꯑꯃꯨꯔꯛ ꯇꯧꯒꯦꯗ ꯍꯥꯏꯔꯒ ꯑꯩꯁꯦ ꯇꯧꯕꯅꯦꯕ ꯅꯨꯄꯥ ꯑꯃꯁꯦꯁ ꯑꯩꯅ ꯒ꯭ꯔꯨꯞꯇ ꯀꯣꯜ ꯇꯧꯁꯦ ꯍꯥꯏꯕꯗꯤ ꯑꯩꯉꯣꯟꯗ ꯃꯦꯁꯦꯁ ꯊꯥꯔꯛꯑꯦꯕ ꯊꯥꯔꯔ ꯍꯣꯏ ꯇꯧꯔꯛꯑꯣ ꯍꯥꯏꯕ ꯃꯥꯁꯦ ꯇꯧꯔꯛꯑꯦꯕꯀꯣ꯫
ꯎꯝ꯫
ꯇꯧꯔꯛꯄꯗ ꯑꯩꯅꯅꯦ ꯈꯣꯟꯗꯣ ꯉꯁꯥꯏ ꯇꯨꯝꯕꯒ ꯍꯧꯖꯤꯛꯀꯥꯟ ꯉꯁꯤ꯫ ꯉꯔꯥꯡꯒꯤ ꯉꯁꯤꯁꯦ ꯂꯣꯛ ꯊꯨꯡꯕꯒꯨꯝꯕ ꯍꯥꯏꯅ ꯈꯣꯟꯁꯦ ꯌꯥꯝ ꯆꯥꯎꯋꯦꯕ ꯈꯪꯕ꯭ꯔꯥ꯫ ꯑꯗꯨꯒꯤ ꯑꯩꯅ꯫ ꯅꯥꯅꯀꯣ꯫
ꯎꯝ꯫
ꯍꯜꯂꯣ ꯍꯥꯏꯅ ꯈꯨꯝꯕ ꯃꯥꯗꯤ ꯅꯨꯄꯥꯅꯤ ꯈꯟꯕ ꯃꯥꯜꯂꯦ꯫
ꯎꯝ꯫
ꯑꯁ ꯕꯤꯠ ꯇꯦꯛꯏꯗ ꯍꯥꯏꯌꯦ ꯗꯤꯄꯤ ꯗꯤꯄꯤꯗꯨꯅꯦ eidi ꯗꯤꯄꯤꯗꯗꯤ ꯅꯨꯄꯤ ꯂꯩꯌꯦ ꯁꯤꯅꯦꯕ꯫
ꯑꯥ꯫
ꯑꯩꯅ ꯇꯪꯈꯥꯏ ꯇꯪꯈꯥꯏꯅꯦ ꯍꯥꯏꯕ꯫
ꯑꯥ꯫
ꯑꯗꯨꯏ ꯃꯥꯅ ꯑꯗꯨꯝ ꯋꯥꯔꯤ ꯁꯥꯏ ꯑꯣ ꯃꯥꯁꯦ ꯑꯗꯨꯝ ꯋꯥꯔꯤ ꯁꯥꯏ ꯑꯩꯅ ꯑꯗꯨꯝ ꯋꯥꯔꯤ ꯁꯥꯕꯤꯔꯦ ꯁꯥꯕꯤꯔꯀꯥꯟꯗ ꯀꯥꯁꯇ ꯈꯪꯉꯦꯗ ꯅꯪ ꯅꯨꯄꯤꯅꯦ꯫
ꯃꯥꯒꯤꯁꯤꯗꯤ ꯅꯨꯄꯤꯒ ꯈꯛ ꯋꯥꯔꯤ ꯁꯥꯟꯅꯔꯒꯦ ꯁꯤꯅꯤꯅꯦ꯫
ꯑ ꯑꯗꯨꯒꯗꯤ ꯑꯃꯨꯛ ꯁꯥꯟꯅ ꯁꯥꯟꯅ ꯁꯥꯟꯅ ꯁꯅꯔꯀꯥꯟꯗꯗꯤ ꯀꯣꯜ ꯑꯍꯨꯝꯔꯛ ꯇꯧꯔꯦ ꯃꯥꯗꯣ꯫
ꯑꯥ꯫
ꯥꯑꯁ ꯖꯠ ꯖꯠꯅꯦ ꯄꯨꯔ꯫
ꯕꯤ ꯇꯦꯛꯑꯒ ꯇꯧꯋꯤꯗꯗꯤ
ꯍꯣꯏꯌꯦ ꯉꯥꯏꯍꯥꯛꯇꯪ ꯃꯤꯅꯤꯠ ꯀꯩꯅꯣꯒꯤ ꯋꯥꯔꯤ ꯁꯥꯟꯅꯅꯉꯥꯏꯕꯨ ꯑꯁ ꯅꯨꯄꯤꯅꯤꯒ ꯅꯨꯄꯥꯅꯤꯒ꯫
ꯍꯣꯏꯌꯦ ꯑꯁꯦꯡꯕ ꯑꯣꯏꯈꯤꯗ